ꯍꯂꯣ
ꯇꯥꯔꯕꯣ
ꯇꯥꯔꯦꯁꯦ
ꯑꯣ ꯀꯗꯧꯔꯃꯤꯅꯣ
ꯆꯥ ꯊꯛꯑꯝꯕꯅꯦ
ꯍꯧꯖꯤ
ꯏꯆꯦ ꯀꯩꯗꯧꯔꯝꯃꯤꯅꯣ
ꯑꯩꯗꯤ ꯆꯥꯡ ꯊꯣꯡꯉꯦꯗ
ꯂꯥꯃꯟꯗꯅ ꯇꯧꯔꯤꯕ
ꯑꯣ ꯑꯩꯁꯨ ꯆꯥ ꯊꯥ ꯃ ꯆꯥꯗꯅ ꯑꯣ ꯌꯥꯔꯛꯇ꯭ꯔꯦ ꯑꯥ ꯆꯥꯠ ꯍꯥꯏꯂꯦ
ꯀꯔꯤ ꯃꯊ
ꯍꯋꯥꯏ ꯃꯁꯨꯔꯤ ꯑꯠꯇ ꯍꯋꯥꯏ ꯃꯨꯁꯨꯨꯔꯤꯗꯤ ꯊꯥꯎ ꯉꯧꯗꯕꯤ ꯆꯝꯅ ꯑꯗꯨꯝꯒꯦ ꯇꯗ ꯊꯣꯡꯕꯗꯣ ꯑꯗꯨꯃꯥꯏꯅ ꯊꯨꯡꯖꯜꯂꯒꯦꯅ ꯑꯩ ꯈꯜꯂꯕ ꯎꯝ
ꯉꯁꯤ ꯉꯔꯥꯡꯁꯦ ꯅꯦꯠ ꯈꯔ ꯅꯨꯡꯉꯥꯏꯇꯕ ꯃꯥꯜꯂꯤꯕꯣ ꯏꯆꯦꯅꯉꯥꯡꯁꯤꯗꯦꯠ ꯄꯠꯇꯂꯦꯕ
ꯅꯦꯠꯋꯥꯛꯛꯁꯦ ꯈꯔ ꯅꯨꯡꯉꯥꯏꯇꯕ ꯃꯥꯜꯂꯦꯕ ꯉꯁꯤ ꯉꯔꯥꯡꯁ
ꯑꯐ ꯇ
ꯇꯥꯏ ꯇꯥꯏ ꯏꯆꯦ ꯏꯆꯦꯅ ꯉꯥꯡꯕꯗꯣ ꯈꯔ ꯁꯧꯕ ꯑꯁꯤꯡ ꯉ ꯂꯥꯡꯗꯅꯤ ꯈꯔꯥ ꯅꯨꯉꯥꯏꯇꯕ
ꯉꯥꯁꯤ ꯉꯔꯥꯡꯁꯦ ꯀꯩꯅꯣ ꯄꯠ ꯄꯠ ꯇꯠꯄꯤ ꯑꯃ ꯇꯧꯔꯤ ꯋꯥꯔꯤ ꯁꯥꯅꯕꯗ
ꯍꯣꯏ ꯍꯧꯖꯤꯛꯇꯤ ꯈꯔ ꯐꯔꯦ ꯉꯁꯤ ꯉꯔꯥꯡ ꯅꯦꯠ ꯈꯔ ꯅꯨꯡꯉꯥꯏꯇꯕ ꯃꯥꯜꯂꯤ
ꯎꯝ ꯁꯨꯃꯣꯔꯥꯈꯩꯒ ꯋꯥꯔꯤ ꯁꯥꯅꯕꯁꯦ ꯄꯠ ꯄꯠ ꯄꯠ ꯇꯠꯂꯦꯕ
ꯑꯣ
ꯃꯥꯥꯏꯗꯨꯝ ꯇꯠꯈ꯭ꯔꯦ ꯑꯩꯗꯨꯝ ꯇꯠꯈ꯭ꯔꯦ
ꯍꯣꯏ
ꯀꯩꯗꯧꯔꯕꯖꯥꯠꯅꯣ ꯈꯪꯗꯦ ꯅꯍꯥꯟꯈꯩꯅ ꯀꯩꯁꯨꯝ ꯇꯧꯗꯦ
ꯎꯝ
ꯑꯩꯈꯣꯏꯒꯤ ꯑꯩꯈꯣꯏꯒꯤ ꯂꯨꯍꯣꯡꯕꯗꯒ ꯇꯧꯍꯩꯗꯦꯒ ꯍꯥꯏꯕꯁꯦ ꯀꯩ ꯀꯩꯒ ꯌꯥꯎꯒꯦꯅꯦꯍꯦ ꯏꯆꯥ ꯅꯨꯨꯄꯤ ꯑꯃ ꯂꯨꯍꯣꯡꯗꯧꯔꯤ
ꯆꯞ ꯆꯥꯕꯗꯤ ꯈꯪꯗꯦ ꯑꯗꯨꯒ ꯃꯣꯏꯒꯤ ꯏꯆꯦ ꯁꯨꯃꯥꯏꯅ ꯇꯧꯋꯦ ꯉꯥ ꯊꯥꯕ ꯨ ꯇꯧꯕꯗꯨꯗꯤ ꯑꯆꯪꯕ ꯃꯤꯅ ꯇꯧꯍꯜꯂꯨ ꯍꯥꯏꯗꯤ ꯃꯆꯥꯁꯤꯒꯤ ꯅꯥꯈꯤꯕ ꯃꯤꯅꯗꯤ ꯇꯧꯍꯟꯒꯅꯨ ꯑꯗꯒꯤꯗꯤ ꯂꯨꯍꯣꯡ ꯇꯕ ꯃꯤꯅꯁꯨ ꯇꯧꯍꯟꯒꯅꯨ ꯈꯔ ꯍꯥꯏꯗꯤ ꯑꯗꯨꯗꯤ ꯄꯨꯟꯁꯤ ꯅꯤꯕꯒꯨꯝꯕꯅꯤꯅ ꯍꯥꯏꯗꯤ ꯃꯣꯏꯒꯤ ꯑꯐꯕ ꯅꯤ ꯒꯨꯝꯕꯅꯤꯅ ꯑꯗꯨꯒꯨꯝꯕꯗꯨꯗꯤ ꯀꯩꯅꯣ ꯇꯧ ꯍꯥꯏ ꯍꯥꯏꯗꯤ ꯃꯆꯥ ꯂꯩꯈꯤꯗꯕꯒꯨꯝꯕ ꯃꯧ ꯂꯩꯗꯅ
ꯎꯝ
ꯑꯗꯨꯒꯨꯝꯕꯅ ꯊꯥꯍꯟꯒꯅꯨ ꯍꯥꯏꯌꯦ ꯑꯗꯣ ꯃꯤ ꯀꯩꯁꯨ ꯅꯠꯇꯦꯗ ꯀꯩꯝ ꯇꯧꯄꯣꯠꯇꯦꯗ ꯈꯜꯂꯒ ꯊꯥꯅꯕ ꯃꯤꯕꯨꯁꯨ ꯌꯥꯎꯗꯤ ꯌꯥꯎꯋꯦꯕꯀꯣ ꯑꯗꯨ ꯑꯣꯏꯔꯁꯨ ꯃꯤꯅ ꯈꯟꯅꯔꯤꯁꯤꯗꯤ ꯐꯕ ꯇꯥꯡꯈꯠꯂꯛꯄꯗ ꯇꯦꯛꯇ ꯀꯥꯏꯗꯕꯅꯕꯨꯗꯤ ꯈꯟꯅꯩ ꯑꯗꯨꯒ ꯊꯥꯏꯅꯗꯤ ꯖꯇ꯭ꯔꯥ ꯄꯨꯕꯗꯣ ꯃꯆꯥꯅꯨꯄꯥ ꯍꯥꯟꯅ ꯄꯣꯛꯄ ꯃꯤꯅ ꯂꯣꯏ ꯄꯨꯅꯔꯝꯃꯤꯗꯅ ꯍꯧꯖꯤꯛꯇꯤ ꯑꯗꯨ ꯇꯧꯅꯔꯗ꯭ꯔꯦ ꯍꯥꯏꯗꯤ ꯅꯨꯄꯤꯅ ꯍꯥꯟꯅ ꯄꯣꯛꯄ ꯑꯣꯏꯔꯁꯨ ꯄꯨꯡꯄꯨꯗꯗꯤ ꯄꯨꯅꯔꯦꯗꯅ ꯍꯧꯖꯤꯛꯀꯥꯟꯗꯤ
ꯎꯝ
ꯊꯥꯏꯅꯗꯤ ꯃꯆꯥꯅꯨꯄꯥ ꯄꯥꯥꯅ ꯍꯥꯟꯅ ꯄꯣꯛꯇ ꯇꯥꯔꯗꯤ ꯄꯨꯕ ꯌꯥꯔꯣꯏ ꯈꯣꯠꯂꯣꯏꯅ ꯌꯥꯝ ꯍꯥꯏꯅꯔꯝꯃꯦꯕ
ꯐꯝ ꯊꯥꯕꯗꯒꯁꯦ ꯃꯣꯟ ꯄꯨꯅꯗꯦꯗꯅ ꯄꯨꯅꯕ꯭ꯔꯥꯅꯦ
ꯃꯣꯟꯗꯤ ꯀꯩꯅꯣ ꯇꯧꯕꯗ ꯂꯣꯏ ꯍꯥꯞꯈꯔꯦ ꯏꯆꯦ ꯑꯋꯨꯟꯄꯣꯠ ꯊꯤꯟꯕꯗꯣ ꯅꯠꯇꯦ ꯑꯋꯨꯟꯄꯣꯠ ꯊꯤꯟꯕꯗ ꯍꯥꯞꯇꯕ ꯑꯩꯈꯣꯏꯅ ꯐꯝ ꯊꯥꯕ ꯆꯠꯄ ꯃꯇꯝꯗꯣ ꯑꯗꯨꯗꯩꯗ ꯃꯣꯏꯒꯤ ꯐꯩꯖꯨꯞ ꯑꯃ ꯑꯃ ꯇ꯭ꯔꯥꯏꯞꯀꯤ ꯑꯃꯗꯣ ꯏꯆꯦ ꯂꯩꯔꯨꯝ ꯀꯩꯀꯥꯗꯣ ꯑꯗꯨ ꯀꯩꯀꯥꯔꯗ ꯌꯣꯝꯃꯒ ꯐꯝ ꯊꯥꯕ ꯆꯠꯄꯗ ꯑꯣꯏꯅ ꯄꯨꯕ ꯄꯨꯂꯞ ꯍꯥꯏꯗꯤ ꯃꯣꯟꯇꯦꯛꯇꯤ ꯃꯣꯟꯇꯦꯛꯇꯨ ꯄꯨ ꯃꯥꯜꯂꯦ ꯂꯣꯏꯅꯃꯛꯇꯣ ꯑꯩꯈꯣꯏꯅ ꯐꯝ ꯊꯥꯕ ꯆꯠꯄ ꯀꯥꯟꯗ ꯄꯨꯕ ꯑꯣꯏꯔ ꯃꯥꯜꯂꯦ ꯑꯗꯨꯒ ꯑꯃꯣꯟꯣꯟ ꯑꯗꯨ ꯑꯗꯨꯃꯥꯏꯅ ꯄꯨ ꯃꯥꯜꯂꯦ
ꯎꯝ
ꯑꯗꯨꯒ ꯃꯣꯏꯅ ꯀꯩꯅꯣ ꯇꯧꯕ ꯂꯨꯍꯣꯡꯕꯗꯣ ꯎꯄꯨꯗꯣ ꯁꯤꯖꯤꯟꯅꯒꯗꯕ ꯎꯄꯨ ꯑꯃ ꯀꯣꯟꯂꯤ ꯀꯩꯀꯥꯒꯨꯝꯕ ꯇꯧꯕꯒꯤꯗꯤꯃꯛ ꯊꯝꯃꯒ ꯑꯇꯩꯗꯤ ꯍꯥꯡꯉꯣꯏꯗꯕ ꯑꯃꯗꯤ ꯂꯦꯡꯗꯕꯤꯗ ꯐꯪꯍꯟꯗꯕ ꯑꯗꯨꯒ ꯍꯌꯦꯡ ꯃꯔꯤꯅꯤꯔ ꯃꯉꯥꯅꯤꯔ ꯑꯃ ꯁꯨꯕ ꯅꯨꯃꯤꯠꯇꯣ
ꯑꯥ
ꯑꯗꯨꯗ ꯁꯣ ꯍꯥꯡꯕ ꯆꯠꯂꯀꯥꯟꯗ ꯃꯅꯥꯎꯄꯥꯒꯨꯝꯕꯅ ꯆꯠꯂꯀꯥꯟꯗ ꯁꯣꯗꫭ ꯍꯥꯡꯅꯩꯌꯦ
ꯎꯝ
ꯑꯗꯨꯗꯒꯤꯅꯦ ꯏꯆꯦ ꯀꯩꯅꯣ ꯇꯧꯋꯦ ꯍꯥꯏ ꯃꯣꯏꯅꯅꯤ ꯍꯥꯏ ꯗ ꯂꯩ ꯀꯣꯏꯕꯗꯁꯨ ꯂꯩ ꯊꯥꯗꯕꯗꯣ ꯖ꯭ꯋꯥꯏ ꯖ꯭ꯋꯥꯏ ꯊꯥꯗꯔꯛ ꯀ ꯈꯣꯡꯠꯄꯗꯨ ꯐꯠꯇꯦ ꯈꯣꯠꯇꯦꯁꯨ ꯍꯥꯏꯅꯕꯅꯤ
ꯎꯝ ꯂꯩ ꯊꯥꯖꯈꯤꯕ ꯂꯩꯗꯨꯅ ꯑꯃꯨꯛ ꯈꯣꯡ ꯃꯦꯠꯁꯤꯟꯕ ꯀꯩꯅꯥꯗꯨꯅ
ꯍꯣꯏ ꯍꯣꯏ ꯑꯗꯨꯒꯤ ꯈꯣꯡꯅ ꯁꯟꯕꯗꯣ ꯐꯠꯇꯦ ꯈꯣꯠꯇꯦ ꯑꯗꯩ ꯈꯔ ꯑꯃꯅ ꯖꯋꯥꯏ ꯖ꯭ꯋꯥꯏ ꯊꯥꯗꯗꯦꯅ ꯁꯥꯎꯕꯁꯨ ꯌꯥꯎꯋꯦꯕꯀꯣ ꯑꯗꯨꯒ ꯃꯤ ꯈꯔ ꯑꯃꯅ ꯁꯣꯏ ꯊꯥꯗꯔꯒ ꯈꯣꯡ ꯑꯅꯤꯔꯣ ꯁꯛꯄꯨꯗꯤ ꯑꯗꯨꯝ ꯃꯣꯏꯅ ꯊꯥꯗꯅꯤꯡꯕ ꯆꯥꯡꯗꯣ ꯊꯥꯗꯔꯒ ꯇꯧꯕꯁꯨ ꯌꯥꯎꯋꯤ ꯑꯣꯟ ꯖꯥꯏꯕꯤꯗꯤꯤ ꯃꯝꯅꯤ ꯑꯩꯈꯣꯏꯅ ꯁꯨꯝ ꯆꯤꯖꯟꯅꯗꯕꯩ ꯋꯥꯅꯤ
ꯃꯥꯅꯤ ꯃꯥꯅꯦ ꯑ ꯑꯩꯈꯣꯏꯒꯤ ꯏꯄꯥ ꯏꯄꯨꯅ ꯐꯠꯇꯦꯅ ꯊꯝꯕꯤꯔꯝꯕ ꯄꯣꯠꯁꯦ ꯌꯥꯝꯅ ꯆꯨꯝꯃꯦꯕ
ꯎꯝ ꯑꯗꯨꯗꯒꯤꯅꯦ ꯍꯣꯏ ꯃꯣꯏꯒꯤꯅꯦ ꯏꯆꯦ ꯀꯩꯅꯣ ꯇꯧꯕꯗꯣ ꯐꯤꯔꯨꯡꯌꯥꯡ ꯀꯥꯏꯕ ꯍꯥꯏꯕ꯭ꯔꯥ ꯑꯗꯨꯗ ꯍꯥ ꯄꯛꯄ ꯄꯥꯟ ꯀꯩꯀꯥꯗꯣ ꯑꯗꯨ ꯑꯗꯨ ꯑꯗꯨ ꯊꯥꯅꯩꯕ
ꯑꯣ ꯆꯥꯕ ꯐꯠꯇꯕ
ꯍꯥꯥ
ꯆꯥꯕ ꯐꯠꯇꯕ
ꯀꯥꯟꯅꯗꯦ ꯃꯣꯏꯗꯨꯗ ꯄꯥꯟꯒꯨꯝꯕ ꯈꯔ ꯍꯥꯄꯛꯄꯗꯣ ꯊꯥꯅꯔꯒ ꯑꯗꯨꯗꯨꯅ ꯍꯥꯏꯗꯤ ꯃꯃꯥ ꯃꯄꯥ ꯑꯣꯏꯕꯁꯤꯡꯁꯤꯅ ꯑꯗꯨꯗꯨꯅ ꯐꯖꯅ ꯍꯧ ꯇꯥꯔꯗꯤ ꯃꯆꯥꯈꯩꯗꯣ ꯅꯨꯡꯉꯥꯏꯅ ꯂꯩꯈꯤꯒꯨꯝꯕ ꯈꯟꯖꯕꯗꯣ
ꯎꯝ
ꯃꯆꯥ ꯀꯩꯀꯥ ꯌꯥꯎꯔꯒ ꯅꯨꯡꯉꯥꯏꯅ ꯂꯩꯒ ꯀꯥꯏꯅꯒ ꯈꯟꯖꯕꯗꯣ ꯑꯗꯨꯃꯥꯏꯅ ꯇꯧꯋꯤ ꯍꯥꯏ ꯑꯗꯒꯤꯗꯤ ꯉꯥ ꯊꯥꯕꯗꯣ ꯑꯗꯨꯗꯣ ꯌꯥꯝ ꯂꯨꯏ ꯍꯥꯏꯗꯨꯅ ꯉꯥꯗꯣ ꯃꯅꯤꯡ ꯑꯣꯟꯁꯤꯜꯂꯛꯄꯒꯨꯝꯕ ꯌꯥꯎꯋꯤꯗꯅ ꯉꯥꯁꯦ ꯑꯗꯨ ꯁꯛ ꯈꯤꯅꯥ ꯄꯤꯔꯤꯅꯤ ꯍꯥꯏꯅꯩꯌꯦꯕꯀꯣ ꯉꯥꯗꯣ ꯏꯆꯜ ꯑꯃꯗꯤ ꯃꯌꯨꯝꯗ ꯍꯜꯂꯛꯀꯂꯤꯒꯨꯝꯕ ꯑꯗꯨꯕꯨꯗꯤ ꯃꯤ ꯃꯤꯒꯤ ꯆꯥꯟꯅꯔꯨꯕꯒꯤ ꯒꯤ ꯄꯨꯡꯍꯥꯏꯗꯨꯕꯨꯗꯤ ꯍꯥꯏꯕꯅꯦꯕ ꯀꯩꯁꯨꯝ ꯇꯧꯗꯕꯁꯨ ꯂꯩꯦ ꯑꯥ ꯑꯗꯨꯅꯦ ꯑꯗꯨꯅꯦ ꯑꯗꯨꯅꯦ ꯑꯗꯣ ꯃꯤꯅꯕꯨꯗꯤ ꯈꯔ ꯑꯃꯅ ꯐꯖꯗꯕ ꯃꯤꯅꯕꯨꯗꯤ ꯇ ꯀꯩꯇ ꯇꯧꯕꯣꯠꯇꯦꯗ ꯃꯣꯏꯅ ꯍꯥꯏ ꯍꯩꯖꯤꯜꯂꯤꯅꯤ ꯍꯥꯏꯕꯀꯣ
ꯎꯝ ꯃꯤꯅ ꯐꯠꯇꯦ ꯍꯥꯏꯔꯝꯃꯤꯕ ꯄꯣꯠꯁꯦ ꯀꯩꯅꯣꯝꯗꯤ ꯂꯩꯔꯕꯅꯦꯕ
ꯑꯥ
ꯄꯨꯔꯅꯤꯃꯥ ꯅ ꯄꯨꯔꯅꯤꯃꯥ ꯅꯨꯃꯤꯠ ꯂꯨꯍꯃ ꯐꯠꯇꯦ
ꯍꯣꯏ ꯑꯗꯨꯃꯥꯏꯅ ꯍꯥꯏꯅꯕꯅꯤ ꯐꯔꯦ ꯑꯣ ꯃꯤꯅꯗꯤ ꯁꯨꯃꯥꯏꯅ ꯍꯥꯏ ꯇꯔꯥꯅꯤꯊꯣꯏꯒ ꯇꯔꯥꯍꯨꯝꯗꯣꯏꯅꯤꯒ ꯄꯥꯝꯃꯗ ꯍꯣꯡꯕꯁꯦ ꯇꯠꯅꯗꯕꯒꯨꯝꯕ ꯂꯩꯕ ꯇꯔꯥꯊꯣꯏꯔꯥꯍꯨꯝꯗꯣꯏꯅꯤ ꯄꯥꯟꯕꯗꯣ ꯍꯣꯡꯕꯁꯤꯗꯤ ꯃꯤꯅ ꯍꯣꯡꯅꯒꯦꯅ ꯇꯥꯟꯅꯩ ꯄꯣꯏꯅꯨꯒꯤ ꯇꯔꯥꯅꯤꯊꯣꯏꯅꯤ ꯄꯥꯟꯕ ꯁꯨꯒꯨꯝꯕꯁꯦ ꯇꯔꯥꯅꯤꯊꯣꯏꯅꯤ ꯄꯥꯝꯃꯒ ꯇꯔꯥ ꯑꯗꯨꯃꯥꯏꯅ ꯑꯗꯨꯝ ꯇꯥꯡꯈꯠꯂꯛꯄꯒꯤꯁꯦ ꯄꯨꯔꯅꯤꯃꯥꯁꯨ ꯌꯧꯔꯤꯗꯅ ꯑꯗꯒꯤꯗꯤ ꯅꯤꯄꯥꯅꯤ ꯄꯥꯟꯕꯁꯨ ꯌꯥꯝꯅ ꯊꯤꯅꯩꯌꯦꯕ
ꯍꯦ ꯍꯦ ꯍꯦ ꯅꯤꯄꯥꯥꯟ ꯅꯤꯄꯥꯅꯣ ꯐꯠꯇꯍ
ꯅꯤꯄꯥꯅꯤ ꯄꯥꯟꯕꯝꯕ ꯐꯇꯤꯌꯥ
ꯑꯥ ꯅꯤꯄꯥꯅꯤꯒ ꯄꯥꯜꯂꯕ ꯁꯟꯗꯦꯒ ꯇꯥꯔꯕ ꯇꯃꯠꯇꯦ ꯈꯪꯉꯕ ꯁꯤꯃꯗꯤ ꯈꯪꯖꯜꯂꯣ ꯄꯥꯟꯖꯤꯁꯦ ꯑꯃꯒ ꯑꯃꯒ ꯃꯥꯟꯅꯗ꯭ꯔꯕꯅꯤ ꯗꯁꯥ ꯇꯥꯔꯀꯥꯟꯗ ꯀꯅꯥꯗ ꯇꯥꯏ ꯑꯗꯨꯒꯨꯝꯕꯗꯣ ꯍꯣꯡꯉꯤꯕ ꯅꯨꯄꯥ ꯅꯨꯄꯤꯗꯨꯗ ꯇꯥꯏꯌꯦꯕ ꯈꯪꯉꯕ ꯇꯥꯕ꯭ꯔ
ꯑꯣ
ꯅꯤꯄꯥꯅꯤ ꯄꯥꯟꯕ ꯐꯠꯇꯦꯕ ꯈꯪꯉꯕ ꯅꯨꯅꯤꯄꯥꯅꯤ ꯅꯤꯄꯥꯅꯤ ꯍꯥꯏꯁꯦ ꯂꯝꯁꯤꯅ ꯍꯪꯕ ꯂꯝꯁꯤꯅ ꯂꯝꯁꯤꯅ ꯂꯝꯗ ꯂꯥꯏ ꯐꯠꯇꯕꯁꯦ ꯂꯩꯌꯦꯕ ꯈꯪꯉꯕ ꯅꯨꯄꯥꯅꯤ ꯅꯨꯃꯤꯠꯁꯦ ꯑꯗꯨꯅ ꯉꯔꯥꯡ ꯅꯍꯥꯟ ꯑꯃ ꯄꯨꯠ ꯒꯥꯔꯗꯦꯟꯗ ꯆꯠꯄꯗ ꯅꯨꯄꯤ ꯑꯃ ꯁꯤꯔꯤꯗꯣ ꯑꯅꯤ ꯑꯍꯨꯝ ꯁꯣꯏꯗꯣ
ꯈꯪꯗꯦ ꯑꯩꯗꯤ
ꯐꯦꯁꯕꯨꯛꯇ ꯊꯥꯒꯠꯄꯗꯨꯣ ꯎꯗ꯭ꯔꯣ
ꯑꯩꯁꯨ ꯐꯦꯁꯕꯨꯛꯁꯨ ꯄꯥꯏꯗ꯭ꯔꯦ
ꯑꯗꯨꯅꯅꯤꯅꯦ ꯑꯩꯅ ꯑꯗꯨꯃꯥꯏꯅ ꯍꯦꯛ ꯂꯝꯗ ꯁꯤꯔꯦ ꯇꯥꯕꯁ ꯀꯌꯥꯅꯤꯄꯥꯟ ꯍꯦꯛꯇ ꯌꯦꯡꯕꯩꯅ ꯈꯪꯉꯕ ꯑꯗꯣ ꯅꯤꯄꯥ ꯅꯤꯄꯥ ꯂꯩꯔꯝꯃꯦꯕ ꯃꯣꯏ ꯁꯤ ꯅꯨꯃꯤꯠꯇꯨꯁꯨ ꯑꯗꯨ ꯗꯁꯥ ꯃꯤ ꯂꯣꯏ ꯇꯧꯅꯤ ꯍꯥꯏꯕ ꯅꯠꯇꯕ ꯗꯁꯥ ꯄꯥꯡꯗꯕ ꯃꯤꯗꯣ ꯑꯗꯨꯗꯩꯗ ꯇꯥꯒꯜꯂꯦꯕ
ꯑꯗꯨꯒꯅꯦ ꯁꯨꯃꯥꯏꯅꯁꯨ ꯍꯥꯏꯅꯩ ꯄꯣꯏꯅꯨꯗ ꯍꯣꯡꯕꯁꯦ
ꯎꯝ
ꯀꯣꯏꯅꯨꯁꯤꯗꯤ ꯑꯩꯈꯣꯏ ꯃꯌꯥꯝꯒꯤ ꯂꯧ ꯀꯩꯀꯥ ꯀꯥꯔꯛꯄ ꯃꯇꯝꯅꯤꯅ ꯍꯥꯏꯗꯤ ꯑꯍꯣꯡ ꯑꯆꯥꯎ ꯍꯥꯏꯗꯤ ꯑꯩꯈꯣꯏꯒꯤ ꯄꯨꯀꯩ ꯂꯒꯩ ꯊꯟꯕ ꯃꯇꯝꯅꯤꯅꯅꯦ ꯅꯨꯄꯤ ꯍꯣꯡꯕꯗꯣ ꯃꯣꯏꯗꯣ ꯍꯣꯡꯗ꯭ꯔꯤ ꯍꯣꯡꯗꯣꯏꯇꯥꯔꯗꯤ ꯍꯣꯡꯈ꯭ꯔꯀꯥꯟꯗ ꯑꯃꯨꯛꯀ ꯃꯄꯥꯟꯗ ꯂꯥꯛꯑꯒꯅꯦ ꯕꯣꯔ ꯄꯤꯕꯤꯔꯝꯃꯣ ꯍꯥꯏ ꯍꯥꯏꯗꯤ ꯃꯣꯏꯅ ꯆꯠ ꯈꯤꯕꯗ ꯄꯨꯔ ꯆꯠꯈꯤ ꯍꯥꯏꯅꯩ ꯍꯣꯏ ꯍꯣꯏ ꯑꯗꯨꯗꯨꯒꯤ ꯀ ꯃꯄꯥꯝꯗ ꯑꯃꯨꯛꯀꯕꯣꯔ ꯄꯤꯔꯝꯃꯣ ꯍꯥꯏꯅꯩ
ꯌꯥꯝ ꯂꯩꯕ ꯖꯥꯠꯅꯤꯀꯣ ꯑꯩꯣꯏꯅ ꯈꯪꯗꯕꯩ ꯋꯥꯅꯦꯕ
ꯍꯥꯏ ꯑꯗꯨꯃꯥꯏꯅ ꯑꯗꯨꯗ ꯁꯨꯝ ꯍꯥꯏꯅꯩ ꯑꯩꯈꯣꯏꯅꯗꯤ ꯃꯌꯥꯝ ꯍꯦꯟꯅꯕꯨꯗꯤ ꯈꯪꯕ ꯅꯠꯇꯦ ꯑꯗꯨ ꯑꯣꯏ ꯇꯥꯔꯁꯨ ꯃꯤꯅ ꯁꯨꯝ ꯍꯥꯏꯅꯕꯗꯣ ꯑꯗꯨꯗ ꯇ ꯄꯣꯏ ꯋꯥꯟ
ꯑꯗꯣ ꯀꯥꯂꯦꯟꯗ ꯑꯍꯟꯅ ꯑꯍꯨꯝ ꯐꯛꯇꯦꯁꯨ ꯇꯥꯏꯀꯣ
ꯑꯥ ꯍꯥꯏꯅꯩꯌꯦ ꯍꯥꯏꯅꯩ ꯏ ꯉꯥꯗꯕꯨꯗꯤ ꯍꯣꯡꯅꯩꯌꯦꯕꯀꯣ ꯀꯠ
ꯎꯝ
ꯁꯤ ꯏꯉꯥꯗꯕꯨꯗꯤ ꯍꯣꯡꯅꯩꯌꯦꯕ
ꯍꯨꯅꯦ ꯍꯨꯅꯦ ꯀꯥꯂꯤꯌꯥꯦꯟꯗ ꯐꯠꯇꯕ
ꯀꯥꯂꯦꯟꯗ ꯐꯠꯇꯦꯅ ꯍꯣꯡꯅꯗꯦ
ꯎꯝ
ꯑꯗꯣ ꯊꯥꯏꯅꯗꯤ ꯍꯣꯡꯗꯕ ꯍꯣꯡꯕ ꯌꯥꯗꯕ ꯊꯥ ꯌꯥꯝꯟ ꯂꯩ ꯂꯩꯔꯝꯗ꯭ꯔꯥ ꯍꯧꯖꯤꯛꯇ ꯀ ꯈꯥꯎꯦ ꯀꯁꯦ ꯇꯧ ꯇꯧꯅꯔꯝꯃꯦ
ꯑꯗꯨ ꯐꯠꯇꯦꯕ ꯀꯅꯥꯅ ꯇꯥꯏꯌꯦ ꯍꯣꯡꯉꯤꯕ ꯅꯨꯄꯥ ꯅꯨꯄꯤꯗꯨꯗ ꯗꯁꯥ ꯇꯥꯏꯌꯦꯕ
ꯑꯣꯣꯔ
ꯐꯪꯉꯕ ꯅꯈꯣꯏ ꯑꯍꯜ ꯂꯃꯟꯅ ꯐꯠꯇꯦ ꯍꯥꯏꯁꯦ ꯀꯩꯅꯣꯝꯃ ꯌꯥꯎꯔꯕꯅꯦꯕ ꯍꯪꯉꯕ ꯊꯥꯏ ꯍꯧꯖꯤꯛꯇꯤ ꯌꯦꯡꯉꯨꯅꯦ ꯁꯥꯏꯟꯇꯤꯁꯀꯤ ꯖꯨꯛꯅꯦ ꯑꯗꯨ ꯆꯠꯅꯗꯦꯗ ꯆꯠꯅꯗꯦ ꯇꯧꯋꯦ ꯑꯗꯣ ꯍꯣꯏ ꯆꯦꯛꯁꯤꯟꯅꯕ ꯗꯤꯁꯤꯄ꯭ꯂꯤꯟ ꯉꯥꯛꯅꯕ ꯔꯦꯁꯄꯦꯛ ꯊꯝꯅꯕ ꯍꯥꯏꯔꯝꯕꯁꯨ ꯌꯥꯎꯏꯤꯀꯣ ꯀꯝ ꯆꯕꯤꯗ ꯑꯗꯨ ꯌꯥꯝ ꯂꯨꯕ ꯐꯠꯇꯕꯁꯨ ꯌꯥꯎꯋꯦ ꯍꯥꯏꯕ ꯑꯩꯈꯣꯏ ꯍ ꯁꯂꯥꯏ ꯂꯧꯅꯕ ꯌꯥꯗꯦ ꯍꯥꯏꯁꯦ ꯑꯩꯈꯣꯏ ꯃꯤꯇꯩꯒꯤꯗꯤ ꯁꯣꯏꯅꯥꯔꯕꯁꯦ ꯑꯃ ꯑꯅꯤ ꯈꯛꯇꯅꯦꯕ ꯍꯣꯏꯕ ꯑꯗꯣ ꯑꯇꯣꯞꯄ ꯖꯥꯇꯤꯒꯤꯗꯤ ꯃꯌꯥꯝ ꯑꯃ ꯌꯥꯎꯕ꯭ꯔꯥ ꯅꯣꯏꯗꯤ ꯃꯆꯤꯟ ꯃꯅꯥꯎ ꯃꯆꯤꯟ ꯃꯥꯅꯥꯎ ꯑꯗꯨꯗꯅ ꯁꯕꯖꯥꯇꯤ ꯑꯇꯣꯞꯄ ꯄꯣꯠꯀꯤꯅ ꯍꯦꯟꯅ ꯑꯉꯥꯡꯁꯦ ꯄꯣꯛꯑꯦꯕ ꯑꯩꯈꯣꯏ ꯃꯤꯇꯩꯒꯤ ꯆꯠꯅ ꯁꯥꯥꯖꯅꯕꯤꯁꯦ ꯌꯥꯝ ꯐꯖꯅ ꯆꯠꯂꯗꯤ ꯑꯗꯨꯝ ꯅꯨꯡꯁꯤꯁꯦ ꯅꯨꯡꯉꯥꯏꯅ ꯍꯤꯡꯗꯧ ꯄꯣꯠꯅꯤꯗ ꯏꯣꯏꯅꯨꯅꯒ ꯊꯝꯕꯤꯔꯝꯃꯤꯕ ꯃꯌꯥꯝꯗꯣ ꯌꯨꯝꯕꯥꯜꯂꯣꯅꯦꯕ ꯃꯥꯥꯏꯁꯨꯁꯤꯅ ꯆꯂ ꯗꯤ ꯄꯩꯁꯥ ꯂꯥꯛꯀꯅꯤ ꯁꯤ ꯇꯧꯒꯅꯤ ꯌꯨꯝ ꯀꯣꯏꯒꯅꯤ ꯈꯣꯠꯀꯅꯤ ꯑꯗꯨ ꯇꯧꯒꯅꯤ ꯍꯥꯏꯕꯒꯤ ꯋꯥꯈꯜꯂꯣꯟꯗꯨꯅꯦꯕ ꯇꯥꯛꯄꯤꯔꯤꯗꯣ ꯅꯨꯄꯤ ꯑꯃꯅ ꯌꯨꯝꯒꯤ ꯅꯨꯄꯤ ꯑꯃꯅ ꯐꯖꯅ ꯁꯦꯡꯅ ꯆꯠꯂꯒ ꯂꯩꯕꯗ ꯇꯥꯗꯤ ꯉꯥꯎꯁꯤꯟꯅꯅꯤꯡꯗꯦꯗꯅ
ꯍꯣꯏ ꯍꯣꯏ
ꯑꯗꯨꯒꯤ ꯃ ꯂꯝꯁꯤꯗ ꯏꯃꯣꯏꯅꯨꯅ ꯊꯥꯛꯄꯤꯔꯝꯂꯤꯁꯤꯅꯤ ꯌꯥꯝ ꯐꯖ ꯐꯖꯥꯅꯤ ꯑꯩꯈꯣꯏꯒꯤ ꯃꯤꯇꯩꯒꯤ ꯆꯠꯅꯕꯤꯁꯦ ꯑꯩꯈꯣꯏꯒꯤ ꯃꯤꯇꯩ ꯈꯛꯇꯅꯤ ꯆꯠꯅꯕꯤꯁꯦ ꯃꯥ ꯂꯧꯗꯦ ꯂꯩꯁꯦ ꯃꯤ ꯃꯤꯒꯤꯗꯤ ꯌꯥꯝꯅ ꯖꯥꯇꯤꯒꯤ ꯆꯠꯅꯕꯤꯁꯦ ꯃꯤꯗꯤ ꯌꯥꯝ ꯉꯛꯅꯗ꯭ꯔꯥ
ꯍꯣꯏ ꯍꯣꯏ ꯏꯆꯦ ꯋꯥꯔꯤꯁꯨ ꯌꯥꯝ ꯅꯨꯡꯉꯥꯏ ꯏꯆꯦ ꯑꯃꯨꯛꯀꯅꯦ ꯀꯩꯅꯣ ꯇꯧꯔꯒꯅꯦ ꯑꯃꯨꯛ ꯄꯥꯎ ꯐꯥꯎꯔꯛꯀꯦ
ꯑꯣ ꯊꯃꯦ ꯊꯃꯦ